ꯀꯩꯗꯧꯔꯤꯒ‌ꯦ
ꯑꯥ ꯃꯄꯥꯟꯗ ꯐꯝꯔꯒ ꯂꯩꯌꯦ
ꯑꯣ ꯆꯥꯛ ꯆꯥꯔꯕꯣ
ꯎꯝ ꯆꯥꯈ꯭ꯔꯦ ꯍꯣꯏ
ꯀꯩ ꯏꯟꯖꯥꯡ
ꯑ‌ ꯑꯩꯈꯣꯏꯗꯨ ꯉꯥ ꯊꯣꯡꯕ ꯆꯥꯏ ꯉꯁꯤꯗꯤ
ꯍꯥꯎꯕ꯭ꯔ‌ꯣ
ꯎꯝ ꯍꯥꯎꯋꯦ ꯅꯣꯏꯗꯤ
ꯑꯩ ꯊꯣꯡꯉ‌ꯦ ꯑꯩꯈꯣꯏ ꯆꯥꯎꯕꯗꯣ ꯂꯣꯇꯥ ꯂꯣꯇꯥ ꯈꯪꯕ꯭ꯔꯥ
ꯏꯌꯥ ꯑꯥ ꯈꯪꯗꯦ ꯀꯔꯤꯔꯥ
ꯑ‌ ꯂꯣꯇꯥ ꯍꯥꯏꯅ ꯑꯃ ꯄꯥꯡꯈꯣꯛꯀꯤ ꯑꯃ ꯂꯩꯕꯅꯦꯕ
ꯑꯥ
ꯑꯗꯨꯗꯣ ꯆꯥꯏ ꯀꯥꯡꯁꯣꯏ ꯑꯣꯏꯅ ꯍꯥꯎꯇ‌ꯦꯗ ꯍꯥꯎꯕꯩ
ꯅꯣꯏ ꯕꯣꯜ ꯌꯦꯡꯗ꯭ꯔꯣ
ꯕꯣꯜꯖ‌ꯦ ꯌꯦꯡꯉꯤ ꯌꯦꯡꯕꯩ ꯅꯪꯒꯤ
ꯁꯞꯄꯣꯔꯠ ꯇꯧꯕ꯭ꯔꯣ
ꯑꯩꯗꯤ ꯃꯦꯁꯤ ꯁꯞꯄꯣꯔꯠ ꯇꯧꯔꯦ ꯅꯪꯗꯤ
ꯎꯝ ꯍꯣꯏ ꯃꯦꯁꯤ ꯁꯞꯄ‌ꯣꯔꯠ ꯇꯧꯋꯦ
ꯑꯣ ꯑꯩꯩꯅꯦ ꯑꯗꯨꯅꯦ ꯃꯥꯟꯅꯔ‌ꯦꯅꯦ ꯑꯗꯨꯗꯤ
ꯍꯣꯏ ꯃꯦꯁꯤꯁꯨ ꯇꯧꯋꯦ ꯕ꯭ꯔꯥꯖꯤꯜꯁꯨ ꯇꯧꯋꯦ
ꯑꯣꯀꯦ ꯑꯗꯨ ꯅꯪ ꯀꯩꯕ ꯑ ꯉꯥ ꯊꯣꯡꯕꯗꯤ ꯍꯩꯕ꯭ꯔ‌ꯣ ꯏꯟꯖꯥꯡ ꯊꯣꯡꯕ ꯉꯥ ꯊꯣꯡꯕ ꯍꯩꯕ꯭ꯔꯕ
ꯎꯝ ꯏꯃꯥꯅ ꯊꯣꯡꯉꯦ
ꯑꯣ ꯅꯪ ꯊꯣꯡ ꯍꯩꯇꯕ
ꯎꯝ ꯉꯥꯗꯤ ꯄꯥꯛ ꯍꯩꯇꯦ
ꯑꯇꯩꯗꯤ ꯀꯩ ꯀꯩ ꯍꯩ
ꯑꯩꯅ ꯊꯣꯡꯕ ꯍꯩꯕꯗꯤ ꯑꯥ ꯀꯩꯅꯣ ꯉꯥꯛꯇ ꯕꯣꯏꯂ꯭ꯔꯗꯨ ꯆꯤꯛꯀꯟꯗꯨ
ꯑꯣ ꯑꯣꯍꯥ ꯑꯗꯨꯗꯤ ꯀꯩꯕ ꯊꯣꯡꯕꯗꯤ ꯀꯃꯥꯏ ꯀꯃꯥꯏ ꯊꯣꯡꯉꯤ ꯅꯣꯢꯗꯤ ꯐꯨꯠꯂꯒ ꯊꯣꯡꯕ꯭ꯔꯥ
ꯀꯩꯔꯥ ꯆꯤꯛꯀꯟꯗꯨ ꯕꯣꯏꯂꯔꯗꯨ
ꯍꯣꯏ
ꯎꯝ ꯉꯧꯔꯒ ꯀꯪꯅ ꯉꯧꯕꯗꯣ
ꯇꯥꯕ꯭ꯔꯣ ꯀꯪꯅ ꯉꯧꯔꯒ ꯑꯗꯨ ꯍꯦꯟꯅ ꯍꯥꯎꯔꯦ ꯑꯗꯨꯅ ꯍꯦꯟꯅ ꯄꯥꯝꯃꯦ
ꯍꯣꯏ
ꯑꯩꯗꯤ ꯀꯪꯅ ꯉꯧꯕ ꯑꯗꯨꯃꯥꯏꯅ ꯑꯗꯨꯒꯨꯝꯕꯗꯣ ꯑꯗꯨ ꯑꯗꯩꯗꯤ ꯀꯩꯅꯣ ꯇꯧꯕꯗꯣ ꯑꯃ ꯆꯝꯊꯣꯡ ꯑꯣꯏꯅ ꯊꯣꯡꯕꯗꯣ ꯈꯪꯕ꯭ꯔꯥ
ꯑꯥ ꯈꯪꯉꯦ ꯍꯣꯏ
ꯑꯥ ꯑꯗꯨꯅ ꯍꯦꯟꯅ ꯍꯥꯎꯕꯅꯦ ꯑꯗꯨ ꯑꯗꯨ ꯆꯥꯎ ꯑꯗꯨꯃꯥꯏꯅ ꯆꯥꯕꯅꯦ
ꯎꯝ ꯑꯩꯅ ꯊꯥꯎ ꯌꯥꯝ ꯄꯥꯝꯕꯗꯣ
ꯊꯥꯎ ꯌꯥꯝ ꯄꯥꯝꯃꯦ ꯍꯥꯢꯔꯣ
ꯍꯣꯏ
ꯎꯝ ꯊꯥꯎ ꯌꯥꯝ ꯆꯥꯕꯖꯦ ꯐꯠꯇꯝꯅꯤꯅꯦ
ꯎꯝ ꯑꯗꯨꯝ ꯍꯥꯏꯕꯅꯦ ꯏꯃꯥꯈꯣꯏꯅꯁꯨ
ꯎꯝ ꯊꯥꯎ ꯌꯥꯝ ꯊꯥꯎ ꯌꯥꯝꯅ ꯆꯥꯕꯖꯦ ꯍꯥꯏꯗꯤ ꯀꯩꯅꯣ ꯒꯨꯝꯕ ꯌꯥꯝ ꯑꯣꯏꯕꯅꯦ ꯐꯦꯠꯀꯤ ꯁꯔꯨꯛ ꯌꯥꯝ ꯋꯥꯡꯕꯅꯦꯕ ꯑꯗꯨꯅ ꯆꯝ ꯆꯝꯅ ꯆꯝ ꯆꯝꯅ ꯑꯗꯨꯝ ꯆꯥꯎ ꯑꯩꯖꯨ ꯆꯪꯉꯛꯑꯣ ꯑꯩꯖꯨ ꯆꯥꯥꯏ ꯑꯩꯖꯨ ꯑꯩ ꯄꯥꯝꯕꯩꯗꯤ ꯑꯩꯁꯨ ꯊꯥꯎ ꯌꯥꯝ ꯄꯥꯝꯃꯦꯕ ꯍꯥꯏꯗꯤ ꯑ ꯆꯥꯛꯇ ꯆꯥꯔꯖꯨ ꯀꯩꯑꯕ ꯑꯉꯧ ꯊꯥꯎ ꯑ ꯀꯩꯅꯣ ꯀꯥꯡꯁꯣꯏ ꯇꯧꯔꯒ ꯂꯩꯔꯝꯃꯦꯗꯅ ꯑꯌꯨꯛꯇꯀꯣ ꯑꯗꯨꯒ ꯀꯥꯡꯁꯣꯏ ꯇꯧꯔꯒ ꯂꯩꯔꯝꯃꯁꯨ ꯑꯃꯨꯛ ꯍꯥꯏꯅꯛ ꯑ ꯆꯥꯕꯗꯣ ꯊꯥꯎ ꯌꯥꯎꯕ ꯀꯥꯡꯉꯧꯒꯨꯝꯕ ꯑꯃ ꯌꯥꯎꯔꯝꯗ꯭ꯔꯗꯤ ꯍꯩꯅꯗꯕꯗꯣ ꯑꯗꯨ ꯑꯣꯏꯌꯦꯕ ꯑꯗꯨꯅ ꯍꯥꯏꯗꯤ ꯑꯥ ꯑꯗꯨꯝ ꯀꯪ ꯑ ꯀꯥꯡꯍꯧꯒꯨꯝꯕ ꯑꯃꯗꯤ ꯑꯗꯨꯝ ꯌꯥꯎꯔꯦ ꯑꯗꯒꯤ ꯑꯗꯨꯃꯥꯏ ꯆꯥ ꯑꯗꯨꯃꯥꯏ ꯌꯥꯎꯗ꯭ꯔꯗꯤ ꯑꯗꯨꯝ ꯍꯩꯅꯒꯤꯗ꯭ꯔꯦ ꯍꯤꯟꯖꯥꯡꯗꯤ ꯑꯥ ꯍꯧꯖꯤꯛꯁꯨ ꯑꯗꯨꯝ ꯍꯩꯅꯗꯦ ꯑꯗꯣ ꯑ ꯆꯝꯅꯗꯤ ꯆꯝꯅꯗꯤ ꯑꯗꯨꯝ ꯆꯥꯔꯦ ꯍꯥꯏꯗꯤ ꯆꯝꯅ ꯆꯥꯗꯕꯗꯤ ꯑꯗꯨꯝ ꯋꯥꯕꯗ ꯊꯥꯎ ꯆꯥꯎꯔꯨꯔꯒ ꯉꯔꯥꯡ ꯑꯥ ꯑꯗ ꯑꯩꯅꯒ ꯑꯗꯨꯝ ꯊꯥꯎ ꯆꯥꯁꯜꯂꯨꯔꯒ ꯑꯌꯨꯛꯇꯒ ꯁꯥꯕꯅꯤꯅꯀꯣ ꯌꯥꯝ ꯁꯥꯏꯌꯦꯕ ꯑꯩꯈꯣꯏꯁꯤꯗ ꯑꯗꯨ ꯌꯥꯝ ꯁꯥꯕꯅꯤꯅ ꯊꯥꯎꯒ ꯆꯥꯔ ꯆꯥꯔꯨꯔꯀꯥꯟꯗ ꯀꯩ ꯌꯥꯝꯅ ꯄꯨꯛꯇ ꯅꯨꯡꯉꯥꯏꯇꯕ ꯑꯣꯏꯕꯗꯣ ꯈꯪꯕ꯭ꯔꯥ
ꯑꯥ
ꯑꯗꯨꯒꯨꯝꯕ ꯑꯣꯏꯕꯅꯤꯅ ꯆꯝꯅ ꯆꯥꯕ ꯍꯤꯟꯖꯥꯡꯗꯤ ꯀꯩꯅ ꯈ꯭ꯋꯥꯏ ꯄꯥꯝꯃꯤ
ꯎꯝ ꯁꯥ ꯁꯥꯗ ꯅꯠꯇꯕꯤꯗ
ꯁꯥꯗ ꯍꯥꯟꯅ ꯍꯥꯏꯔꯣ ꯑꯗꯨ ꯁꯥ ꯅꯠꯇꯕꯤꯗ ꯑꯃꯨꯛ ꯍꯥꯏꯔꯣ
ꯑꯟ ꯁꯥꯗꯗꯤ ꯍꯧꯖꯤꯛ ꯑ ꯕꯣꯏꯂꯔꯗꯣ ꯆꯤꯀꯟꯗꯨ
ꯎꯝ
ꯑꯗꯨ ꯄꯥꯝꯃꯦ ꯑꯗꯨꯒ ꯑ ꯏꯟꯁꯥꯡꯗꯗꯤ꯫ ꯎꯝ ꯈꯪꯗꯦ ꯏꯟꯁꯥꯡꯗꯗꯤ ꯀꯔꯤ ꯄꯥꯝꯕ꯭ꯔꯥ꯫
ꯑꯣ ꯄꯥꯝꯕ ꯑꯝ ꯂꯩꯇ꯭ꯔꯦ꯫
ꯍꯣꯏ
ꯑꯣꯛꯁꯥꯗꯤ ꯄꯥꯝꯕꯔ꯭꯫
ꯀꯔꯤꯌꯦ
ꯑꯣꯛꯁꯥꯗꯤ ꯄꯥꯝꯗ꯭ꯔꯣ
ꯎꯝ ꯑꯁ ꯑꯣꯛꯁꯥꯁꯦ ꯑꯣꯛꯁꯥꯗꯨ꯫ ꯑꯥ ꯃꯥꯒꯤ ꯀꯩꯅꯣꯗꯨ ꯆꯥꯕ ꯉꯝꯗꯦ꯫ ꯑꯦꯞꯁꯁꯨꯜ ꯑꯥ ꯀꯩꯅꯣꯗꯣ꯫
ꯑ ꯑꯗꯨ ꯃꯣꯏꯗꯤ ꯀꯩꯒꯨꯝꯕ ꯊꯥ ꯊꯥꯎ ꯌꯥꯝ ꯊꯣꯛꯄꯅꯤ ꯅꯠꯇ꯭ꯔꯥ꯫
ꯍꯣꯏ ꯅꯪ ꯆꯥꯗꯦ꯫
ꯆꯥꯏꯌꯦ ꯑꯩ ꯆꯥꯕꯗꯤ ꯄꯥꯝꯗꯤ ꯄꯥꯝꯃꯦꯕꯀꯣ꯫ ꯍꯟꯗꯛ ꯀꯩꯅꯣꯒ ꯇꯧꯔꯒ ꯫ ꯂꯣꯏ ꯑꯩ ꯌꯥꯝ ꯆꯥꯔꯑꯦ ꯆꯥꯕꯗꯤ ꯍꯟꯗꯛ ꯀꯣꯏ ꯆꯠꯂꯨꯕꯗ ꯑꯗꯒꯤ ꯄꯥꯝꯗꯤ ꯄꯥꯝꯃꯦ ꯑꯗꯨꯒ ꯊꯣꯡꯕꯗꯤ ꯍꯩ ꯍꯩ ꯍꯧꯖꯤꯛꯄꯨꯗꯤ ꯍꯩꯔꯦ ꯍꯥꯟꯅꯗꯤ ꯍꯩꯔꯝꯗꯦꯕ ꯈꯪꯕꯔ꯭ꯥ ꯍꯩꯔꯦ ꯍꯥꯏꯔꯁꯨ꯫ ꯌꯥꯝꯅ ꯀꯩꯅꯣ ꯍꯥꯎꯅ ꯊꯣꯡꯕ ꯉꯝꯗꯦ ꯍꯩꯇꯦ꯫ ꯄꯥꯝꯕꯗꯤ ꯌꯥꯝ ꯄꯥꯝꯕꯀꯣ ꯑꯗꯨ ꯆꯥꯅꯤꯡꯉꯁꯨ ꯗꯨꯝ ꯑꯩꯈꯣꯏ ꯑ ꯃꯤ ꯀꯧꯔꯀꯥꯟꯗ ꯊꯣꯡꯉ ꯆꯥꯏ꯫
ꯑꯣ ꯅꯣꯏꯗꯤ ꯑꯥ ꯅꯣꯏ ꯑꯣꯛꯁꯥ ꯊꯣꯡꯕꯗꯨ ꯊꯥꯎꯅ ꯊꯣꯡꯕ꯭ꯔꯥ꯫ ꯊꯥꯎ ꯉꯧꯔꯒ ꯊꯣꯡꯕ꯭ꯔꯥ꯫
ꯑꯍ ꯍꯥꯞꯇꯦ ꯍꯥꯟꯅꯅꯦ ꯑ ꯑ ꯀꯩꯅꯣꯗ꯫ ꯑ ꯊꯣꯡꯕꯩꯗꯣ ꯃꯥ ꯑꯣꯛꯁꯥꯗꯣ ꯊꯥꯗꯔꯅꯤꯗꯅ
ꯑꯥ
ꯑꯗꯨ ꯂꯣꯏꯔꯒ ꯇꯤꯜꯍꯧꯗꯣ ꯆꯥꯏꯁꯜꯂꯅꯤ ꯑꯗꯩꯗꯤ ꯑ ꯃꯥꯒꯤ ꯊꯣꯡꯕ ꯃꯆꯜ ꯃꯌꯥꯝꯗꯣ ꯖꯤꯔꯥ ꯗꯩꯅ ꯑꯗꯨ ꯃꯌꯥꯝꯗꯨ ꯆꯥꯏꯁꯜꯂꯅꯤ ꯑꯗꯨ ꯂꯣꯏꯔꯒ ꯑꯥ ꯑꯩꯅ ꯊꯣꯡꯕꯗꯨꯒꯤꯅꯤꯀꯣ ꯑꯩꯅ ꯍꯥꯏꯁꯦ ꯑꯩ ꯃꯤꯅ ꯊꯣꯡꯕꯗꯤ ꯈꯪꯗꯦ ꯀꯃꯥꯏꯅ ꯊꯣꯡꯒꯦꯗꯣ ꯑꯩꯅ ꯊꯣꯡꯕꯗꯨꯒꯤ ꯑꯗꯩꯗꯤ ꯀꯩꯅꯣꯝꯃ ꯇꯧꯔꯅꯤ
ꯀꯩꯕꯥ ꯑꯣꯑ ꯇ ꯆꯅꯝꯅꯦ ꯁꯤꯡꯅꯦ ꯊꯥꯛꯑꯅꯤꯅ
ꯎꯝ
ꯑꯗꯨꯒ ꯗꯨ ꯀꯣꯟꯅ ꯃꯍꯤ ꯍꯩꯖꯤꯜꯂꯅꯤ ꯑꯗꯨꯝ ꯂꯣꯏꯔꯦ ꯅꯣꯏꯗꯤ ꯀꯃꯥꯏ ꯊꯣꯡꯉꯤ ꯫
ꯎꯝ ꯑꯩꯈꯣꯏꯁꯨ ꯑꯩꯈꯣꯏꯁꯨ ꯑꯗꯨꯃꯥꯏꯟ ꯊꯣꯡꯉꯦ ꯊꯥꯎ ꯉꯧꯗꯕꯤꯗꯒꯣ ꯫
ꯎꯝ
ꯎꯝ ꯅ ꯐꯔꯁꯅ ꯉꯧꯔꯒ꯫ ꯑ ꯑꯣꯛꯁꯥꯗꯤ ꯁꯤꯡ ꯌꯥꯎꯗ꯭ꯔꯗꯤ ꯍꯥꯎꯇꯦ꯫
ꯑꯣ ꯁꯤꯡꯁꯤꯡ ꯑꯥ ꯁꯤꯡ ꯁꯤꯡ ꯌꯥꯎꯗ꯭ꯔꯗꯤ ꯑꯗꯣ ꯀꯩꯅꯣꯗꯨꯝ ꯀꯩꯌꯦꯕ ꯑꯥ ꯃꯩꯗ ꯊꯣꯡꯕꯅ ꯍꯦꯟ ꯍꯥꯎꯕ ꯅꯠꯇ꯭ꯔꯥ ꯁꯤꯡꯅ ꯊꯣꯡꯕ
ꯎꯝ ꯎꯝ ꯍꯣꯏ ꯍꯃꯤ ꯑꯗꯨꯝ ꯍꯥꯏꯕꯅꯦ ꯃꯤꯅ ꯍꯣꯏ꯫
ꯎꯝ ꯑꯣꯕꯗꯤ ꯍꯥꯎꯗꯤ ꯍꯥꯎ ꯀꯩꯅꯣꯒꯦꯕ ꯑꯥ ꯑꯗꯣ ꯑꯩꯅ ꯁꯥ ꯊꯣꯡꯕꯗꯅꯦ ꯑꯩꯅ ꯐꯥꯔꯁ ꯊꯣꯡꯕꯗꯅꯦ ꯑꯍꯥꯟꯕ ꯊꯣꯡꯕꯗ ꯀꯩ ꯍꯥꯏꯅꯤ ꯏꯃꯥꯟꯅꯕ ꯑꯃꯅ ꯑꯩꯁꯦ ꯑꯗꯨꯝ ꯋꯥꯔꯤ ꯂꯤꯔꯛꯀꯦꯀꯣ
ꯍꯣꯏ
ꯑꯥ ꯑꯥ ꯑꯩꯅꯅꯦ ꯑꯣꯛꯁꯥ ꯑꯍꯥꯟꯕ ꯊꯣꯡꯕ ꯇꯝꯕꯁꯦ ꯀꯃꯥꯏꯅ ꯇꯝꯒꯦꯗ ꯑꯩꯖ‍ꯦ ꯑꯣꯁꯥ ꯊꯣꯡꯕ ꯍꯩꯔꯝꯗꯦꯕ ꯑꯗꯩꯗꯤ ꯏꯃꯥꯟꯅꯕ ꯑꯃꯅ ꯑꯩꯉꯣꯟꯗ ꯑꯣꯛꯁꯥ ꯆꯥꯖ‌ꯦꯅ ꯍꯥꯏꯔꯕꯀꯣ ꯃꯥꯅ ꯀꯦꯖꯤ ꯑꯃ ꯂꯧꯒꯦ ꯍꯥꯏꯔꯦ ꯑꯗꯨꯒ ꯑꯩꯉꯣꯟꯗꯇꯪ ꯊꯣꯡꯕ ꯍꯩꯕ꯭ꯔꯥ ꯍꯪꯕ ꯏꯕꯥꯅꯤꯖ‌ꯦ ꯔꯨꯝ ꯑꯝꯗ ꯂꯩꯃꯤꯟꯅꯕꯀꯣ ꯕꯔꯥꯗ ꯑꯗꯨꯒ ꯂꯥꯏꯔꯤꯛ ꯇꯝꯕꯩ ꯂꯩꯕꯗ ꯑꯗꯨꯒ ꯑꯩꯅ ꯍꯩꯁꯨ ꯍꯩꯇꯅ ꯑꯁ ꯍꯩ ꯀꯩꯗꯧ ꯍꯩꯔꯣꯏꯗꯣꯏꯅꯣ ꯍꯥꯏꯅ ꯍꯥꯏꯔ‌ꯦꯀꯣ ꯑꯗꯨꯒ ꯃꯥꯅ ꯂꯩꯔ ꯄꯨꯔꯥ ꯂꯥꯛꯑꯦ
ꯑꯥ
ꯑꯗꯒꯤ ꯑꯩꯅ ꯀꯩꯕ ꯊꯣꯡꯉꯒꯦꯅ ꯌꯦꯟ ꯊꯣꯡꯕꯩ ꯃꯑꯣꯡꯗꯣ ꯊꯥꯎ ꯐꯖꯥꯅ ꯍꯩꯔꯒꯀꯣ ꯇꯤꯜꯍꯧꯅ ꯇꯧꯔꯒ ꯀꯣꯟꯅ ꯍꯍ ꯑꯗꯨ ꯑꯣ ꯄꯨꯔꯥ ꯌꯦꯟ ꯕꯣꯏꯂꯔ ꯊꯣꯡꯕ ꯗꯨꯃꯥꯏꯅ ꯊꯣꯡꯉ‌ꯦ ꯀꯩꯅꯣ ꯑꯣꯛꯁꯥꯗꯣ ꯑꯗꯣ ꯍꯥꯥ
ꯀꯪꯅ ꯊꯣꯡꯕ꯭ꯔꯣ
ꯑꯍꯣꯏ ꯕꯥ ꯕꯣꯏꯂꯔ ꯊꯣꯡꯒꯦꯅ ꯕꯣꯏꯂꯔ ꯊꯣꯡꯕꯗ ꯊꯥꯎ ꯊꯥꯛꯏꯗꯅ
ꯑꯥ ꯑꯥ
ꯑꯗꯨꯃꯥꯏꯅ ꯊꯣꯡꯉꯦꯕ ꯑꯩꯗꯤ ꯈꯪꯗꯕꯀꯣ ꯍꯥꯟꯅꯀꯣ
ꯊꯥꯎ ꯍꯞꯔꯗꯤ ꯆꯥꯕ ꯉꯝꯂꯣꯏ
ꯑꯗꯨꯅꯦ ꯆꯥ ꯉꯝꯗ꯭ꯔꯦ ꯆꯥꯕ ꯄꯤꯁ ꯑꯃꯐꯧ ꯆꯥ ꯉꯝꯗꯦ
ꯍ‌ꯣꯏ
ꯑꯗꯨꯅ ꯑꯁ ꯈꯨꯋꯥꯝꯗ ꯑꯗꯨ ꯑꯗꯨꯗꯩꯗꯤ ꯑꯣꯛ ꯆꯥꯅꯤꯡꯗ꯭ꯔꯦ
ꯑꯗꯨ ꯌꯥꯝ ꯆꯥꯕ ꯉꯝꯕ ꯈꯣꯏꯁꯨ ꯂꯩꯌꯦꯀꯣ
ꯌꯥꯝ ꯆꯥꯕ ꯃꯤ ꯃꯌꯥꯝ ꯂꯩꯌꯦ ꯀꯩ ꯃꯤ ꯚꯤꯗꯤꯑꯣꯒ ꯃꯌꯥꯝ ꯊꯥꯒꯠꯅꯕꯗꯣ
ꯍꯣꯏ ꯎ ꯃꯊꯟꯅ ꯀꯦꯖꯤ ꯑꯅꯤꯒꯨꯝꯕ ꯆꯥꯕꯗꯣ
ꯑ ꯅꯪ ꯀꯌꯥꯝ ꯆꯥꯉꯝꯃꯤ
ꯉꯝꯗꯦ ꯑꯩꯗꯤ ꯑꯣꯛ ꯑꯣꯇꯤ ꯑꯁ ꯁꯨꯛꯉꯝ ꯉꯝꯗꯦ
ꯎꯝ
ꯑꯃ ꯐꯥꯎꯕ ꯆꯥꯕ ꯉꯝꯗꯦ
ꯄꯤꯁ ꯀꯩꯅꯣꯒꯨꯝꯕ ꯑꯅꯤ ꯑꯍꯨꯝꯒꯨꯝꯕꯗꯤ ꯆꯥꯕ ꯉꯝꯃꯦ ꯑꯗꯨꯒꯤ ꯃꯇꯨꯡꯗꯤ ꯑꯁ ꯍꯩꯅꯗꯦ ꯌꯥꯝ ꯆ ꯍꯥꯏꯗꯤ ꯏꯁꯥꯗ ꯀꯩꯅꯣꯝ ꯑꯃ ꯐꯥꯎꯕ ꯑꯗꯨꯃꯥꯏꯅ ꯇꯧꯕ ꯅꯠꯇꯔꯥ
ꯑꯗꯣ ꯀꯩꯅꯣꯒ ꯆꯥꯔꯗꯤ ꯑꯗꯨꯝ ꯑ ꯑꯩꯗꯤ ꯍꯩ ꯆꯝꯄ꯭ꯔꯥꯒ ꯆꯥꯛ ꯆꯥꯕꯗꯨ
ꯎꯝ
ꯌꯥꯝ ꯍꯥꯎꯋꯦ
ꯆꯝꯄ꯭ꯔꯥꯒ
ꯑ ꯑꯗꯨꯝ ꯑꯩꯈꯣꯏꯅ ꯑꯥ ꯊꯥꯎ ꯊꯥꯎꯒꯨꯝꯕ ꯆꯥꯕ ꯀꯥꯟꯗ ꯆꯝꯄ꯭ꯔꯥ ꯆꯥꯕꯗꯨ ꯃꯍꯤ ꯍꯩꯔꯒ
ꯃꯍꯤꯒ ꯁꯨꯝꯃꯒ ꯆꯥꯕꯗꯣ ꯍꯋꯥꯏ ꯊꯣꯡꯕꯗꯒ ꯆꯥꯕꯗꯣ
ꯍꯥꯎꯋ‌ꯦ
ꯎꯝ ꯑꯗꯨꯗꯣ ꯀꯩꯅꯣ ꯑꯣꯏꯅ ꯊꯤꯌꯣ ꯍꯥꯏꯕ ꯄꯨꯔꯥ ꯃꯄꯨꯝ ꯑꯣꯏꯅ ꯆꯤꯛꯄ꯭ꯔꯥ ꯅꯠꯇ꯭ꯔꯥ ꯃꯍꯤ ꯑꯣꯏꯅ ꯍꯩꯕ꯭ꯔꯥ
ꯑꯥ ꯑꯩꯅ ꯑꯌꯥꯝꯕ ꯆꯥꯒꯤꯅꯤꯀꯣ ꯑꯗꯨꯝ ꯖ‌ꯦꯔꯨꯝ ꯉꯧꯕ ꯀꯥꯟꯗ ꯗꯨꯝ ꯇꯝꯄ꯭ꯔꯥ ꯑꯥ ꯃꯍꯤ ꯍꯩꯕꯗꯨ
ꯎꯝ
ꯆꯥꯛꯀ ꯄꯨꯂꯞꯅ ꯆꯥꯕꯗꯣ
ꯑꯣ ꯍꯣ ꯑꯗꯨ ꯌꯥꯝ ꯄꯥꯝꯒꯅꯨ
ꯑꯗꯨꯗꯣ ꯌꯥꯝ ꯍꯣꯏ ꯑꯗꯨꯝ ꯍꯥꯎꯋꯦꯕ ꯗꯨꯗꯣ
ꯑ ꯉꯁꯥꯏ ꯑꯌꯨꯛꯇꯤ ꯀꯩ ꯍꯤꯡꯖꯥꯡ ‌ꯆꯥꯏ
ꯎꯝ ꯑꯈꯣꯏꯗꯣ ꯎꯝ ꯀ꯭ꯔꯤ ꯍꯥꯏꯕ꯭ꯔꯥ ꯁꯣꯏꯕꯨꯝ ꯑꯍꯤꯡꯕꯗꯣ
ꯑꯣ ꯁꯣꯏꯕꯨꯝ
ꯎꯁꯣꯏ ꯍꯥꯏꯕ꯭ꯔꯣ
ꯑꯪ
ꯑꯗꯨ ꯃꯦꯠꯂꯒ
ꯀꯩꯅꯣꯒ ꯇꯧꯔ ꯉꯥꯔꯤꯒ ꯇꯧꯔꯒ
ꯑꯥ ꯍꯣꯏ
ꯍꯥꯎꯕꯨ ꯍꯥꯎꯕ꯭ꯔꯣ
ꯑꯗꯨ ꯍꯣꯏ ꯑꯍꯤꯡꯕꯗꯣ ꯅꯣꯏ ꯅꯣꯏ ꯆꯥꯗꯕ꯭ꯔꯥ ꯗꯨ
ꯆꯥꯕꯨꯗꯤ ꯆꯥꯏꯌꯦ ꯌꯥꯝ ꯄꯥꯝꯕ ꯌꯧꯗꯦ ꯍꯥꯏꯗꯤ ꯑꯩ ꯍꯩꯅꯗꯦꯕ ꯍꯩꯗꯤ ꯍꯩꯌꯦ ꯀꯩꯅꯣꯗꯣ ꯄꯨꯔꯥ
ꯐꯩꯌꯦ
ꯑꯁꯥꯡꯕ ꯑꯃ ꯂꯩꯕꯅꯦꯕꯀꯣ
ꯑꯥ
ꯁꯣꯏꯕꯨꯝꯗ ꯑꯗꯨ ꯑꯗꯨꯔꯥ ꯅꯪ ꯍꯥꯏꯗꯣ
ꯍꯣꯏ
ꯑꯁꯥꯡꯕꯗꯨꯔꯥ ꯅꯠꯇ꯭ꯔꯒ ꯏꯁꯤꯡꯗ ꯇꯤꯡꯉꯒ ꯊꯝꯕꯗꯨꯔꯥ
ꯑꯁꯥꯡꯕꯗꯣ ꯍꯤꯡꯅ ꯆꯥꯕꯗꯨ ꯁꯨꯃꯥꯏꯅ ꯑꯥ ꯍꯦꯛꯂꯒ ꯑꯗꯨꯝ ꯐꯨꯠꯂꯒ ꯆꯥꯕꯗꯣ ꯍꯣꯏ
ꯑꯣ ꯑꯣ ꯈꯪꯗꯦ ꯑꯗꯨꯗꯤ ꯀꯃꯥꯏ ꯆꯥꯒꯦꯕ ꯑꯃꯨꯛ ꯆꯥꯗ꯭ꯔꯤ ꯑꯩꯁꯨ
ꯏꯁ ꯆꯥꯒꯅꯤ ꯕꯖꯥꯔꯗ ꯌꯥꯝ ꯌꯣꯟꯕꯅꯦ ꯍꯥ
ꯕꯖꯥꯔꯗ
ꯑꯣꯍꯣꯏ ꯐꯨꯠꯂꯒ ꯑꯥꯏ ꯐꯨꯠꯂꯒ ꯆꯥꯏ ꯍꯥꯏꯕꯅꯦ ꯀꯃꯥꯏꯅ ꯍꯤꯡꯅ
ꯑꯣ ꯑꯗꯨ ꯍꯥꯏꯑꯣꯅ ꯍꯤꯡꯅ ꯆꯥꯏ ꯍꯥꯏꯗꯨꯗ ꯑꯩꯗꯤ ꯀꯃꯥꯏ ꯆꯥꯏ ꯉꯛꯏꯅ
ꯑꯩ ꯑꯗꯨꯃꯥꯏꯅ ꯍꯥꯏꯕꯅꯦꯕ ꯅꯪ
ꯑ ꯍꯣ ꯍꯣ ꯑꯩꯅ ꯁ‌ꯣꯏꯕꯅ‌ꯦ ꯑꯩꯅ ꯁ‌ꯣꯏꯕꯅ‌ꯦ ꯑꯩꯅ ꯈꯟꯕꯅ ꯅꯪꯅ ꯍꯤꯡꯅ ꯆꯥꯏ ꯍꯥꯏꯗꯨꯀꯣ ꯍꯥꯏꯗꯤ ꯀꯩ ꯗꯥꯏꯔꯦꯛ ꯀꯛꯊꯠꯂꯒ ꯑꯗꯨꯝ ꯆꯥꯝꯊꯣꯛꯑꯒ ꯃꯦꯠꯂꯒ ꯆꯥꯏꯌꯦꯅ ꯈꯜꯂꯨꯕ
ꯅꯠꯇꯦꯍꯦ ꯗꯨꯃꯥꯏ ꯆꯕ ꯌꯥꯗꯦ
ꯐꯨꯠꯂꯁꯨ ꯌꯥꯝ ꯀꯨꯏꯅ ꯐꯨꯠꯇꯤꯌ‌ꯦ
ꯍꯤꯡꯅ ꯍꯤꯡꯅꯗꯤ ꯍꯤꯡꯅꯗꯤ ꯀꯅꯥꯝ ꯆꯥꯟꯅꯔꯝꯃ‌ꯣꯏꯗ ꯅꯠꯇ꯭ꯔꯥ
ꯍꯣꯏ ꯑꯩꯅ ꯍꯥꯏꯕꯗꯤ ꯍꯤꯡꯅ
ꯇꯥꯕ꯭ꯔꯣ
ꯍꯣꯏ
ꯍꯜꯂꯣ
ꯎꯝ ꯇꯥꯗꯕ꯭ꯔ‌ꯣ
ꯎꯝ ꯇꯥꯏꯌꯦ ꯇꯥꯏꯌꯦ